ꯆꯥꯛ ꯆꯔꯕꯣ
ꯑꯝ ꯆꯥꯔꯦ ꯆꯥꯕꯤꯔꯕ꯭ꯔꯣ ꯁꯣꯝꯒꯤꯗꯤ
ꯑꯧ ꯆꯥꯔꯦ ꯑꯩꯖꯣ ꯆꯥꯛꯊꯣꯛ ꯉꯥꯏꯍꯥꯛ ꯑꯣꯏꯗ ꯉꯥꯏꯔꯤ
ꯑꯣꯀꯦ ꯀꯩ ꯃꯊꯦꯜ ꯆꯕꯤꯔꯦ
ꯑ ꯉꯁꯤꯗꯣ ꯁꯧꯒ꯭ꯔꯤ ꯊꯣꯡꯉꯦ ꯁꯧꯒ꯭ꯔꯤ ꯊꯣꯡꯉꯒ ꯕꯣꯔꯥ ꯑꯃꯒ ꯑ ꯁꯣꯝꯗꯤ ꯀꯩ ꯆꯥꯔꯦ
ꯑ ꯁꯣꯏꯕꯨꯝ ꯏꯔꯣꯜꯂꯦ ꯑꯗꯨꯒ ꯌꯦꯔꯨꯝ ꯑꯃ ꯍꯧꯔꯦ ꯑꯗꯨꯒ ꯑꯗꯨꯃꯥꯏ ꯆꯥꯔꯦ
ꯌꯥꯝ ꯍꯥꯎꯕꯅꯦ ꯑꯗꯨꯖꯨꯀꯣ ꯑꯗꯨ ꯑꯩꯗꯤ ꯁꯣꯏꯕꯨꯝ ꯒꯨꯝꯕ ꯆꯥꯕꯁꯦ ꯆꯈꯥꯎꯁꯦ ꯈꯔ ꯁꯣꯛꯄꯅꯤꯅꯅꯦ
ꯑꯣ
ꯈꯤꯇꯪ ꯄꯨꯛꯇ ꯅꯨꯡꯉꯥꯏꯇꯕ ꯈꯤꯇꯛꯇꯤ ꯐꯥꯎꯋꯦ ꯏꯁꯥꯁꯦ
ꯍꯥꯟꯅ ꯑꯗꯨꯝ ꯅꯥꯔꯛꯄ꯭ꯔꯥ ꯅꯠꯇ꯭ꯔꯒ ꯍꯟꯗꯛ ꯅꯧꯅ ꯅꯥꯈꯠꯂꯛꯏꯔ
ꯅꯧꯅ ꯅꯥꯈꯠꯂꯛꯄꯗꯤ ꯅꯠꯇꯦ ꯑꯩꯖꯦ ꯈꯔ ꯃꯔꯛ ꯃꯔꯛ ꯈꯔ ꯍꯣꯁꯇꯦꯜ ꯂꯩ ꯃꯇꯝꯗꯣ ꯑꯗꯨꯗ ꯑ ꯆꯥꯛ ꯆꯥꯕ ꯊꯥꯛꯄꯁꯦ ꯈꯔ ꯆꯥꯡ ꯅꯥꯏꯈꯤꯗꯕ ꯑꯗꯒꯤ ꯁꯥꯒ ꯁꯥꯕꯅꯤꯅ ꯀꯣꯜ ꯗ꯭ꯔꯤꯡꯁꯦ ꯑꯗꯨꯝ ꯊꯥꯛꯅꯕꯅꯤꯅ ꯀꯣꯜ ꯗ꯭ꯔꯤꯡ ꯀꯣꯜ ꯗ꯭ꯔꯤꯡ ꯑꯃꯒ ꯄꯣꯠ ꯑꯃꯒ ꯑꯗꯨꯝ ꯆꯥꯕꯩ ꯍꯦ ꯍꯦꯕꯤꯠꯁꯦ ꯂꯩꯒꯤꯕ ꯃꯣꯏ ꯃꯌꯥꯡꯒꯩꯁꯨ ꯑꯗꯨꯝ ꯇꯧꯕꯗꯨꯗ ꯑꯗꯨꯗ ꯃꯣꯏꯅ ꯄꯨꯝ ꯃꯕꯨꯛꯇꯣ ꯊꯠꯂꯒ ꯊꯛꯄꯅꯤꯗꯣ ꯑꯩꯅ ꯆꯥꯛ ꯂꯥꯝꯃꯤꯉꯩꯗ ꯀꯣꯜꯗ ꯗ꯭ꯔꯤꯡ ꯊꯛꯆꯟꯕꯅꯤꯗꯅ ꯑꯩꯅ ꯇꯧꯔꯤꯖꯦ
ꯈ꯭ꯋꯥꯏꯗꯒꯤ ꯐꯠꯇꯕꯅꯦ ꯑ ꯀꯩꯅꯣ ꯑꯦꯁꯤꯗꯤꯇꯤ ꯂꯩꯔꯝꯃꯅꯤ ꯌꯦ ꯑ ꯀꯩꯅꯣ ꯇꯧ ꯑ ꯗꯍꯤꯒꯨꯝꯕꯗꯤ ꯊꯥꯛ ꯆꯥꯕ ꯍꯩꯅꯗꯕ꯭ꯔꯥ
ꯍꯩꯅꯩ ꯊꯥꯛꯑꯦ ꯃꯔꯛ ꯃꯔꯛ ꯇ ꯑꯗꯨꯝ ꯊꯥꯛꯑꯦ ꯑꯗꯩ
ꯑꯗꯨ ꯅꯨꯡꯇꯤꯒꯤ ꯊꯥꯛꯑꯣ ꯗꯦꯟ ꯀꯩꯅꯣ ꯌꯣꯒꯔꯠꯀꯨꯝꯕ ꯑꯣꯏꯇꯥꯔꯒꯁꯨ ꯆꯥꯕꯤꯔꯣ ꯑꯗꯨ ꯒꯠ ꯍꯦꯜꯇꯣ ꯐꯅꯕ ꯍꯥꯏꯗꯤ ꯒꯠꯀꯤ ꯀꯩꯅꯣꯗꯣ ꯂꯥꯏꯅꯤꯡꯗꯣ ꯐꯖꯅ ꯁꯦꯝꯗ꯭ꯔꯤꯈꯩꯗꯤ ꯑꯗꯨꯝ ꯆꯈꯥꯎ ꯁꯣꯛꯂꯛꯑꯒ ꯄꯨꯛ ꯁꯧꯒꯠꯄꯩ ꯑꯗꯨꯒꯨꯝꯕꯗꯣ ꯑꯗꯨꯝ ꯇꯧꯔꯛꯀꯅꯤꯕ ꯊꯥꯎꯒꯨꯝꯕ ꯑꯦꯟ ꯃꯣꯔꯣꯛꯁꯨ ꯆꯥꯕ ꯌꯥꯗꯕꯒꯨꯝꯕꯗꯣ
ꯎꯝ ꯑꯩꯗꯩ ꯆꯥꯡ ꯅꯥꯢꯅ ꯑꯃꯨꯛ ꯆꯥꯕ ꯊꯛꯄ ꯄꯁꯦ ꯑꯥ ꯇꯧꯔꯒꯗꯤ ꯑꯃꯨꯛ ꯑꯥ ꯑꯗꯨꯀꯥꯟꯗꯅ ꯈꯔ ꯐꯩꯌꯦꯕ ꯑꯗꯨ ꯅꯠꯇꯕꯤꯗ ꯑꯩꯒꯤ ꯊꯕꯛꯅ ꯌꯥꯔꯛꯇ ꯇꯕꯅꯤ ꯈꯪꯗꯦ ꯀꯩꯅꯣꯝ ꯇꯧꯔꯒ ꯈꯤꯇꯪ ꯆꯥꯕ ꯊꯛꯄ ꯀꯥꯏꯍꯧ ꯀꯥꯏꯈ꯭ꯔꯕ ꯑꯩꯁꯦ
ꯏꯁꯀꯦꯗꯨꯌꯨꯜ ꯆꯥꯕ ꯊꯛꯄ ꯏꯁꯀꯦꯗꯨꯨꯜ ꯀꯥꯏꯔꯗꯤ ꯑꯁ ꯌꯥꯝ ꯁꯣꯛꯄꯅꯦ ꯑꯗꯨꯅ ꯍꯦꯟꯅ ꯑꯗꯨꯝ ꯆꯈꯥꯎꯒꯤ ꯒꯨꯂꯤ ꯆꯥꯔꯛꯄꯗꯨꯅ ꯍꯦꯟꯅ ꯍꯥꯏꯗꯤ ꯄꯦꯟꯇꯣꯞ ꯑꯗꯨꯝ ꯊꯥ ꯑꯃꯒꯨꯝꯕ ꯆꯥꯔꯛꯄ ꯌꯥꯎꯋꯦꯕ ꯃꯤ
ꯑꯥ
ꯆꯥꯛꯈꯥꯎ ꯁꯨꯝ ꯁꯣꯜꯂꯛꯄꯒꯤ ꯆꯥꯕ ꯀꯩꯝ ꯌꯥꯔꯛ ꯐꯠꯇꯕꯗꯣ ꯍꯥꯏꯗꯤ ꯑꯇꯣꯞ ꯑꯇꯣꯞꯄ ꯍꯥꯟꯅ ꯌꯥꯔꯝꯕ ꯄꯣꯠ ꯈꯩꯗꯨꯁꯨ
ꯑꯗꯨꯃꯥꯏꯅ ꯈꯤꯇꯪ ꯆꯥꯡ ꯅꯥꯏꯗ꯭ꯔꯒꯗꯤ ꯑꯗꯨꯃꯥꯏꯅ ꯈꯤꯇꯪ ꯈꯤꯇꯪ ꯍꯧꯔꯛꯑ ꯑꯩꯁꯦ ꯑꯗꯨꯝ
ꯎꯝ ꯗꯣꯛꯇꯔꯒꯨꯝꯕꯗꯤ ꯌꯦꯡꯊꯣꯛꯇꯕ꯭ꯔꯥ
ꯎꯝ ꯌꯦꯡꯉꯦꯕꯀꯣ ꯑꯩꯁꯦ ꯌꯦꯡꯉꯦ ꯑꯗꯨꯗ ꯀ ꯌꯥꯝ ꯀꯟꯅ ꯍꯦꯟꯖꯟꯕꯗꯤ ꯑꯣꯏꯗꯦ ꯍꯥꯏꯕ ꯑꯗꯨꯝ ꯈꯔ ꯀꯤꯌꯥꯔ ꯂꯧꯔꯒ ꯌꯥꯅꯤ ꯍꯥꯏꯕ ꯑꯗ ꯑꯩꯅꯁꯨ ꯌꯥꯝꯅ ꯌꯥꯝ ꯀꯩꯌꯥꯝ ꯌꯥꯝ ꯀꯤꯌ꯭ꯔ ꯂꯧꯗꯕ ꯍꯥꯏꯇꯥꯔꯦ ꯏꯁꯥꯅ ꯏꯁꯥꯁꯦ ꯌꯥꯝꯅ ꯑꯩꯁꯦ ꯑꯗꯨꯃ ꯈꯔ ꯇꯧꯒꯜꯂꯦꯕ
ꯍꯣꯏ ꯑꯗꯨꯃ ꯎꯝ
ꯑꯗꯩ ꯊꯕꯛ ꯑꯃ ꯇꯧꯔꯒꯁꯨ ꯑꯗꯨꯝ ꯆꯥꯕꯁꯦ ꯊꯣꯏꯅ ꯈꯟꯖꯤꯜꯂꯨꯗꯕꯗꯣ ꯑꯩꯅ ꯇꯧꯔꯤ ꯊꯕꯛꯇꯨꯗ ꯂꯨꯞꯁꯜꯂ ꯂꯩꯊꯣꯛꯈꯤꯕꯗꯣ ꯑꯗꯨ ꯇꯧꯒꯜꯂꯦꯕ ꯑꯩꯁꯦ ꯈꯔ
ꯆꯥꯕꯗ ꯈꯔ ꯏꯟꯇꯔꯦꯁ ꯂꯩꯔꯝꯃꯔꯣꯏ ꯑꯗꯨꯒꯤꯅꯤ
ꯂꯩꯕꯨꯗꯤ ꯂꯩꯕ ꯆꯥꯕꯨꯗꯤ ꯆꯥꯅꯤꯡꯕ ꯍꯥꯏꯇꯥꯔꯒꯁꯨ ꯇꯥꯏꯃꯤꯡ ꯇꯥꯏꯃꯤꯡꯒꯤ ꯃꯇꯨꯡ ꯏꯟꯅ ꯃꯇꯥꯡ ꯃꯇꯥꯡꯒꯤꯗꯨ ꯑꯣꯏꯅ ꯁꯤꯃꯗꯤ ꯂꯣꯏꯁꯤꯟꯈꯤꯒꯦ ꯀꯥꯏꯅ ꯈꯟꯕ ꯂꯩꯌꯦꯕ ꯑꯩꯒꯤ ꯑꯗꯒꯤ ꯂꯝꯕꯤ ꯆꯠꯂꯒꯁꯨ ꯁꯤꯃ ꯆꯥꯔ ꯆꯠꯈꯤꯒꯦ ꯊꯕꯛ ꯑꯃꯁꯦ ꯑꯊꯨꯕꯁꯦ ꯂꯩꯔꯕ ꯁꯦ ꯀꯩꯅꯣꯝ ꯆꯠꯁꯤꯜꯂ ꯆꯠꯈꯤꯒꯦꯕ ꯋꯥꯈꯟꯁꯦ ꯑꯩꯉꯣꯟꯗ ꯂꯩꯇꯦꯕ ꯃꯇꯝ ꯌꯧꯔ ꯑꯩ ꯊꯦꯡꯉꯦ ꯍꯥꯏꯔ ꯑꯗꯨꯝ ꯆꯠꯈꯤꯕ ꯍꯥꯏꯗꯤ ꯁꯦꯀꯦꯟ ꯑꯣꯞꯁꯟꯗ ꯊꯝꯕꯩꯩꯅ ꯇꯧꯔꯦꯕ ꯆꯥꯕꯁꯦ ꯑꯃ
ꯎꯝ ꯆꯥꯕ ꯊꯛꯄ ꯁꯣꯏꯇꯥꯥꯔꯗꯤ ꯊꯕꯛꯇꯁꯨ ꯑꯗꯨꯝ ꯏꯐꯦꯛ ꯂꯥꯛꯄꯅꯦ ꯍꯥꯏꯗꯤ
ꯄꯨꯛ ꯈꯣꯡꯉꯛꯄꯅꯤ ꯈꯪꯗꯦ ꯄꯨꯛꯇꯣ ꯁꯧꯒꯠꯂꯛꯄꯅꯤ ꯈꯪꯗꯦ ꯑꯗꯨꯝ ꯍꯥꯏꯗꯤ ꯏꯟꯗꯥꯏꯖꯦꯁꯟ ꯇꯧꯔꯛꯄꯅ ꯍꯥꯏ ꯐꯖꯅ ꯀꯩꯅꯣꯗꯣ ꯁ꯭ꯀꯦꯗꯌꯨꯜꯗꯣ ꯄꯨꯔꯥ ꯀꯥꯏꯔꯕꯅꯤꯅ ꯌꯥꯔꯛꯇꯕꯅꯦꯕ ꯑꯗꯨꯅ ꯑꯦꯛꯖꯥꯝ ꯐꯅ ꯂꯩꯔꯁꯨ ꯊꯕꯛ ꯆꯤꯜꯂꯁꯨ ꯑꯗꯨꯝ ꯆꯥꯕ ꯊꯛꯄꯁꯤꯗꯤ
ꯈꯔ ꯃꯦꯟꯇꯦꯟ ꯑꯗꯨꯝ ꯇꯧꯗ꯭ꯔꯗꯤ ꯀꯣꯟꯅ ꯌꯥꯝꯅ ꯑꯗꯨꯝ ꯒꯨꯂꯤ ꯑꯗꯨꯝ ꯆꯥꯔꯛꯄꯁꯤ ꯀꯩꯁꯨ ꯗꯨ ꯂꯣꯡ ꯇꯥꯏꯝꯗꯗꯤ ꯏꯐꯦꯛꯇꯤꯞ ꯑꯣꯏꯗꯦꯗꯅ
ꯑꯧ
ꯑꯗꯨꯒꯤꯅꯤ ꯑꯗꯨꯅ ꯄꯦꯟꯇꯣꯞ ꯀꯨꯝꯕꯗꯤ ꯑꯗꯨꯝ ꯆꯥꯕ꯭ꯔꯣ
ꯃꯔꯛ ꯃꯔꯛꯇ ꯆꯥꯏꯔꯝꯃꯦ
ꯗꯣꯛꯇꯔꯅ ꯊꯥ ꯑꯃꯒꯨꯝꯕ ꯆꯥꯊꯣꯛꯎ ꯀꯩꯝꯇ ꯍꯥꯏꯔꯛꯇꯕ꯭ꯔꯥ
ꯑꯩꯅ ꯀꯩꯅꯣ ꯆꯥꯍꯜꯂꯤ ꯐꯤꯞꯇꯤꯟ ꯗꯦꯖ ꯑꯗꯃꯥꯢꯅ ꯆꯥꯍꯟꯈꯤꯕꯅꯤ
ꯑꯣ ꯑꯗꯨꯗꯤ ꯑꯃꯨꯛ ꯍꯥꯏꯗꯤ ꯑꯃꯨꯛ ꯍꯧꯔꯛ ꯑꯗꯨꯗ ꯐꯠꯂꯛꯇ ꯇꯥꯔꯗꯤ ꯑꯃꯨꯛ ꯔꯤꯄꯤꯠ ꯇꯧꯔꯒ ꯑꯃꯨꯛ ꯆꯥꯎꯅ ꯍꯥꯏꯔꯛ
ꯑ ꯍꯥꯏ ꯑꯗꯨꯃꯥꯏꯅ ꯍꯥꯏꯌꯦꯕ ꯑꯗꯨꯗ ꯑꯃꯨꯛ ꯆꯠ ꯍꯥꯢꯔꯛꯄ ꯃꯇꯝꯗ ꯈꯔ ꯐꯔꯕ ꯐꯔꯦ ꯈꯣꯠꯂꯦ ꯑꯗ ꯑꯗꯨꯗꯤ ꯂꯦꯞꯄꯁꯨ ꯌꯥꯔꯦꯗꯥꯅ ꯑꯗꯨꯃꯥꯏꯅ ꯂꯦꯞꯈꯤ
ꯑꯗꯨ ꯀꯩꯅꯣꯒꯨꯝꯕꯗꯣ ꯆꯥꯕꯤꯌꯣ ꯍꯥꯏꯗꯤ ꯗꯍꯤꯒꯨꯝꯕꯗꯣ ꯑꯗꯨꯗꯨ ꯐꯕꯅꯦꯕ ꯆꯥꯈꯥꯎꯒꯤ ꯑꯣꯏꯅ ꯑꯇꯣꯞꯄ
ꯎꯝ ꯊꯛꯄꯗꯤ ꯑꯗꯨꯝ ꯊꯛꯑꯦ ꯑꯗꯨꯗꯣ
ꯍꯥꯏꯗꯤ ꯑꯦꯝꯇꯤ ꯏꯁꯇꯣꯃꯥꯛꯇ ꯊꯥꯎꯒꯨꯝꯕ ꯆꯥꯁꯟꯗꯕ ꯍꯥꯟꯅ ꯑꯗꯨꯒꯨꯝꯕꯗꯣ ꯑꯗꯩꯗꯤ ꯁꯣꯗꯥ ꯌꯥꯎꯕ ꯍꯧꯖꯤꯛꯀꯤ ꯀꯣꯀꯣ ꯀꯣꯂꯥꯒꯨꯝꯕ ꯌꯥꯝ ꯁꯥꯕꯨꯗꯤ ꯁꯥꯏ ꯑꯗꯨ ꯇꯥꯔꯁꯨ ꯀꯣꯀꯣ ꯀꯣꯂꯥꯒꯨꯝꯕ ꯁ꯭ꯄ꯭ꯔꯥꯏꯠ ꯀꯨꯝꯕꯗꯨꯗꯤ ꯌꯥꯝ ꯑꯦꯁꯤꯗꯤꯛ ꯑꯣꯏ ꯀꯥꯔꯕꯣꯅꯦꯇꯤꯛ ꯗ꯭ꯔꯤꯡꯁ ꯂꯣꯏ ꯑꯣꯏꯔꯛꯄꯅꯤꯅ ꯑꯦꯁꯤꯗꯤꯛ ꯂꯣꯏ ꯌꯥꯝ ꯑꯣꯏꯕꯅꯦꯕ
ꯎꯝ ꯑꯩ ꯍꯧꯖꯤꯛꯇꯤ ꯀꯥꯟꯗꯤ ꯊꯛꯇ꯭ꯔꯦ ꯑꯩꯒꯤ ꯊꯛꯑꯝꯕꯕꯨ ꯌꯥꯝ ꯊꯛꯑꯦꯕ ꯏꯁ ꯌꯥꯝ ꯇꯤꯅ ꯊꯛꯈ꯭ꯔꯦꯕ ꯑꯩꯖꯦ ꯂꯨꯍꯣꯡꯕꯗ ꯑꯗꯨꯝ ꯂꯤꯇꯔ ꯑꯅꯤ ꯑꯕꯥꯞ ꯊꯛꯈ꯭ꯔꯦꯕ ꯑꯗꯨꯝ ꯑꯗꯨꯒꯤ ꯆꯥꯡꯗ ꯑꯗꯨꯝ ꯊꯥ ꯊꯥꯑ ꯂꯥꯛꯈ꯭ꯔꯦꯕ ꯑꯩꯁꯦ ꯏꯁꯤꯡꯖꯦ ꯏ ꯏꯁꯤꯡ ꯊꯛꯇꯕꯩ ꯗꯥꯞ ꯇꯧꯒ꯭ꯔꯦꯕ ꯑꯗꯨꯝ ꯑꯩꯖꯦ
ꯑꯥ ꯑꯗꯨꯝ ꯍꯥꯏꯗꯤ ꯑꯣꯏꯊꯛꯄꯗꯤ ꯊꯛꯅꯤ ꯀꯣ ꯑꯗꯨ ꯇꯥꯔꯁꯨ ꯈꯔ ꯑꯗꯨꯝ ꯀꯟꯇ꯭ꯔꯣꯜ ꯇꯧꯔꯒ ꯑꯥ ꯌꯥꯔꯤꯈꯩꯗꯤ ꯏꯁꯤꯡ ꯊꯛꯄ ꯏꯁꯤꯡꯗꯣ ꯑꯃꯨꯛ ꯊꯛꯅꯤꯡꯗ ꯇꯥꯔꯒꯗꯤ ꯀꯩꯅꯣ ꯀꯣꯀꯣꯅꯠ ꯋꯥꯇꯔꯒꯨꯝꯕ
ꯑꯥꯎ ꯍꯧꯖꯤꯛꯀꯥꯟꯗꯤ ꯈꯔꯕꯨꯗꯤ ꯑꯩ ꯐꯗꯤ ꯐꯒꯠꯂꯦ ꯐꯒꯠꯂꯦ ꯍꯥꯏꯔꯒꯖꯨ ꯑꯩ ꯉꯁꯤꯗꯁꯨ ꯑꯩ ꯉꯁꯤ ꯈꯔ ꯅꯨꯡꯉꯥꯏꯇ꯭ꯔꯤꯖꯦ ꯈꯔ ꯅꯨꯡꯉꯥꯏꯇꯕ ꯐꯥꯎꯋꯦꯕ ꯑꯩ ꯉꯁꯤꯖꯦ
ꯎꯝ
ꯅꯨꯡꯉꯥꯏꯇꯕ ꯐꯥꯎꯔꯤꯖꯦ ꯉꯁꯥꯏ ꯑꯌꯨꯛꯁꯨ ꯆꯥꯛ ꯄꯨꯡ ꯑꯅꯤꯗ ꯆꯥꯏꯌꯦꯕ ꯑꯩ
ꯑꯌꯨꯛꯇ ꯀꯩꯝ ꯆꯥꯗꯕ꯭ꯔꯣ ꯕ꯭ꯔꯦꯛꯐꯥꯁ
ꯑꯌꯨꯛ ꯕ꯭ꯔꯦꯛꯐꯥꯁꯁꯤ ꯆꯥꯕ ꯕ꯭ꯔꯦꯛꯐꯥꯁ ꯆꯥꯕꯗꯤ ꯉꯁꯥꯏ ꯄꯨꯡ ꯃꯉꯥꯑꯗ꯭ꯋꯥꯏ ꯆꯥꯒꯤꯕꯅꯦ ꯑꯗꯨꯅ ꯉꯁꯤꯖꯨ ꯏꯃꯥꯟꯅꯕꯒ ꯑꯥ ꯁꯨꯃꯥꯏꯅ ꯀꯤꯝꯃꯣꯏ ꯆꯥꯛ ꯆꯥ ꯆꯥꯛꯆꯥꯥꯖꯦ ꯃꯣꯏꯗꯥ ꯆꯥꯛꯆꯥꯥꯖꯦꯅ ꯑꯟ ꯇꯧꯔꯒ ꯀꯣꯏꯂꯔ ꯊꯤꯃꯤꯟꯅꯁꯦ__ ꯀꯣꯏꯂꯔ ꯊꯤꯡꯃꯤꯟꯅꯔꯦ ꯀꯣꯏꯂꯔ ꯊꯤꯃꯤꯟꯅꯕꯗꯨ ꯃꯐꯝ ꯐꯝ ꯊꯤꯕ ꯈꯣꯠꯄ ꯊꯦꯡꯗꯣꯛꯈ꯭ꯔꯦꯅꯦ ꯁꯦꯝꯕ ꯈꯣꯠꯄ ꯊꯣꯡꯕꯣꯠ ꯇꯧꯔꯒ ꯉꯁꯥꯏ ꯆꯤꯟ ꯊꯕꯛꯇꯨ ꯆꯤꯟ ꯂꯩꯝꯅꯤꯅ ꯀꯩꯅꯣꯝ ꯆꯥꯒꯦꯖꯨ ꯋꯥꯈꯟꯖꯦ ꯑꯩꯉꯣꯟꯗ ꯂꯩꯇꯕꯗꯣ
ꯍꯣꯏ ꯍꯣꯏ ꯍꯣꯏ ꯆꯨꯝꯃꯦ
ꯄꯨꯡ ꯑꯅꯤ ꯇꯥꯊꯣꯛꯈ꯭ꯔꯦꯕ ꯉꯁꯤꯗꯣ ꯆꯥꯛꯇꯣ ꯈꯔ ꯂꯥꯝꯃꯥ ꯆꯥꯒ꯭ꯔꯦꯕ
ꯍꯣꯏ ꯑꯗꯩꯗꯤ ꯑꯗꯨꯝ ꯍꯧꯔꯦ ꯊꯥꯎ ꯅꯨꯡꯁꯨ ꯍꯧ ꯆꯥꯥꯁꯜꯂꯨꯔꯕꯅꯤꯅ
ꯑꯧ ꯑꯗꯨ ꯈꯤꯇꯪ ꯑꯗꯨꯃꯥꯏꯅ ꯈꯥꯗꯒꯤ ꯑꯞ ꯌꯥꯝ ꯀꯥ ꯍꯟꯅ ꯅꯨꯡꯉꯥꯏꯇꯕꯗꯤ ꯁꯨ ꯑꯣꯏꯗ꯭ꯔꯦ ꯊꯥꯏꯅ ꯃꯔꯛ ꯑꯃꯗꯤ ꯌꯥꯝ ꯅꯨꯡꯉꯥꯏ__
ꯍꯣꯏ ꯑꯗꯨ ꯑꯗꯨ ꯅꯨꯡꯉꯥꯏꯝ__ ꯅꯨꯡꯉꯥꯏꯇꯕꯅꯦ ꯑꯗꯨꯒ ꯎꯝ ꯊꯕꯛ ꯑꯃꯥ ꯆꯠꯊꯣꯛꯄꯗꯁꯨ ꯑꯃꯨꯛ ꯄꯨꯛ ꯑꯃꯨꯛ ꯅꯨꯡꯉꯥꯏꯔꯛꯑꯣꯏꯅ ꯑꯗꯨꯝ ꯑꯩ ꯈꯦꯍꯥꯏꯗꯤ ꯋꯥꯈꯜꯗꯣ ꯅꯤꯡꯖꯤꯡ ꯃꯥꯡꯖꯤꯡꯅ ꯂꯩꯕꯗꯣ
ꯎꯝ
ꯑꯗꯨꯃꯥꯏꯟ ꯆꯛꯈꯥꯎ ꯁꯣꯛꯄꯒꯤ ꯑꯩꯗꯤ ꯄꯣꯠ ꯑꯃꯍꯦꯛꯇꯗ ꯁꯨꯝ ꯆꯥꯕꯁꯨ ꯌꯥꯔꯛꯑꯔꯣꯏ ꯌꯥꯝ ꯁꯦꯂꯦꯛꯇꯤꯞ ꯑꯣꯏꯅ ꯑꯃꯨꯛ ꯆꯥꯔꯛꯑꯅꯤ ꯆꯛꯈꯥꯎ ꯑꯃꯨꯛ ꯁꯣꯛꯂꯛ ꯇꯥꯔꯗꯤ
ꯑꯣ ꯑꯗꯒꯤꯁꯨ ꯑꯩꯅ ꯊꯕꯛꯁꯦ ꯀꯩꯅꯣꯝ ꯇꯧꯕꯗꯣ ꯍꯥꯏꯔ ꯍꯥꯏꯗꯤ ꯑꯩꯒꯤ ꯀꯟꯁꯟꯇ꯭ꯔꯦꯁꯟꯖꯦ ꯌꯥꯝ ꯊꯤꯅ ꯂꯨꯞꯁꯜꯂꯦꯕ ꯑꯩꯗꯤ ꯀꯩꯅꯣꯝ ꯇꯧꯕꯖꯤꯗ ꯑꯩꯅ ꯁꯤ ꯇꯧꯒꯦ ꯈꯟꯒ꯭ꯔꯒꯗꯤ ꯑꯩꯉꯣꯟꯗ ꯆꯥꯛ ꯂꯥꯝꯕ ꯀꯩꯝ ꯐꯥꯎꯗꯦꯕ ꯑꯗꯨꯒꯤ ꯑꯗꯨ ꯇꯧꯕꯗꯨꯗ ꯑꯗꯨꯖꯨ ꯁꯣꯛꯇꯤ ꯁꯣꯛꯑꯦꯕ ꯏꯁꯥꯗꯗꯤ
ꯑꯥ ꯃꯥꯅꯦ ꯍꯥꯏꯗꯤ ꯑꯗꯣ ꯑꯗꯨ ꯗ꯭ꯔꯥꯏꯚꯔꯠ ꯍꯥꯏꯗꯤ ꯀꯩꯝ ꯆꯪꯗꯕꯗꯣ ꯊꯕꯛ ꯑꯃꯥ ꯑꯗꯨꯝ ꯇꯧꯒꯤꯕꯗ ꯑꯩꯇꯥꯅꯤ ꯊꯛꯅꯤ ꯑꯗꯨ ꯈ꯭ꯋꯥꯏ ꯐꯕꯗꯤ ꯑꯗꯨꯗꯣ ꯈꯔ ꯈ ꯕꯦꯂꯦꯟꯁ ꯑꯣꯏꯅ ꯆꯠꯄꯗꯨꯅ ꯈ꯭ꯋꯥꯏ ꯐꯩ ꯅꯠꯇꯥꯗꯤ ꯑꯃꯨꯛ ꯆꯥꯕ ꯊꯛꯄꯗ ꯂꯣꯏ ꯍꯨꯟꯗꯣꯛꯑꯧꯌꯃꯨꯛ ꯀꯣꯟꯅ ꯂꯥꯁꯇ ꯄ꯭ꯔꯥꯏ__ ꯑꯗꯨꯒꯤ ꯆꯥꯍꯧꯗꯕꯒꯤ ꯃꯇꯝ ꯆꯥꯅ ꯆꯥꯍꯧꯗꯕꯩ ꯏꯐꯦꯛꯇꯣ ꯑꯗꯨꯝ ꯂꯥꯁꯇ ꯗꯨꯝ ꯇꯥꯔꯛꯄꯅꯦ
ꯑꯩꯈꯣꯏ ꯃꯥꯟꯅꯗꯤ ꯗꯨꯝ ꯉꯥꯡꯉꯤ ꯆꯥꯛ ꯆꯥꯕ ꯑꯣꯏꯔꯣ ꯃ ꯃꯌꯥꯝ ꯆꯥꯅꯩꯉꯥꯏꯗ ꯆꯥꯎ ꯂꯥꯎꯅ ꯑꯗꯨꯝ ꯀꯧꯔꯛꯇꯨꯏꯅꯦꯕ
ꯑꯥ ꯑꯗꯨꯒ ꯍꯥꯏꯗꯤ ꯁꯨꯝ ꯁꯨꯝ ꯊꯦꯡꯗꯒꯤꯕꯁꯦ ꯅꯨꯡꯗꯥꯡꯗꯁꯨ ꯐꯠꯇꯦꯕ ꯌꯥꯝ ꯆꯥꯁꯟꯕ ꯍꯥꯏꯗꯤ ꯑꯥ ꯂꯥꯏꯔꯤꯛ ꯀꯨꯝꯕꯗ ꯏꯕꯗꯁꯨ ꯗꯤꯅ꯭ꯔꯁꯦ ꯑꯦꯠꯂꯤꯁ ꯅꯪ ꯇꯨꯝꯗ꯭ꯔꯤꯉꯥꯏꯗ ꯊ꯭ꯔꯤ ꯐꯣꯔ ꯑ꯭ꯥꯔꯁꯀꯤ ꯃꯃꯥꯡꯗ ꯆꯥꯔꯒ ꯇꯨꯝꯃꯣꯅ ꯍꯥꯏꯕꯅꯦꯕ ꯑꯈꯣꯏꯅ ꯊꯦꯡꯅ ꯊꯦꯡꯅ ꯆꯥꯁꯟꯕꯗꯁꯨ ꯌꯥꯝ ꯍꯦꯕꯤ ꯑꯣꯏꯅ ꯑꯃꯨꯛ ꯆꯥꯥꯁꯟꯕꯗꯨꯁꯨ ꯐꯠꯇꯦꯕ ꯑꯗꯨꯅ ꯂꯥꯏꯠ ꯗꯤꯟꯅ꯭ꯔ ꯕ꯭ꯌꯨ ꯂꯥꯏꯛ ꯐꯣꯔ ꯑ꯭ꯥꯋꯔꯁ ꯕꯤꯐꯣꯔ ꯑꯥ ꯍꯖꯤꯛꯀꯤ ꯑꯈꯣꯏꯒꯤ ꯇꯨꯝꯕꯒꯤ ꯇꯥꯏꯝꯅꯦ ꯑꯗꯨꯏ ꯃꯃꯥꯡꯗ ꯗꯨꯃꯥꯏꯅ ꯁꯦꯝ ꯊꯝ ꯇꯥꯔꯒꯗꯤ ꯑꯗꯨꯝ ꯗꯥꯏꯖꯦꯁꯟ ꯅꯨꯡꯗꯁꯨ ꯀꯩꯅꯣ ꯇꯧꯋꯦꯕ ꯃꯣꯏꯅ ꯍꯦꯕꯤ ꯗꯤꯅ꯭ꯔ ꯆꯥꯒꯅꯣ ꯈꯣꯠꯀꯅꯣ ꯍꯥꯏꯖꯦ ꯅꯨꯡꯗꯥꯡꯗ ꯑꯈꯣꯏ ꯑꯦꯅ꯭ꯔꯖꯤꯗꯣ ꯑꯥꯝ ꯊꯕꯛ ꯇꯧꯗꯦꯗꯅ ꯅꯨꯡꯗꯥꯡꯗꯗꯤ ꯗꯨꯝ ꯇꯨꯝꯗꯣꯔꯞ ꯕꯅꯤꯗ ꯑꯗꯨꯅ ꯀꯦꯁꯨ ꯑꯦꯅꯔꯖꯤꯗꯣ ꯊꯥꯗꯣꯛꯐꯝ ꯂꯩꯇꯦ ꯑꯗꯨꯅ ꯂꯥꯏꯠ ꯑꯗꯨꯝ ꯆꯥ ꯇꯥꯔꯒꯁꯨ ꯀꯩꯁꯨ ꯀꯥꯏꯗꯦ ꯑꯗꯣ ꯑꯌꯨꯛꯀꯤ ꯐꯥꯔ꯭ꯁ ꯃꯣꯔꯅꯤꯡ ꯂꯟꯁꯀꯨꯝꯕꯁꯦ ꯑꯗꯨꯝ ꯍꯦꯕꯤ ꯆꯥꯁꯟꯕ ꯌꯥꯏꯌꯦꯕ ꯀꯩꯒꯤꯅꯣꯗ ꯑꯈꯣꯏꯒꯤ ꯅꯣꯡꯃꯒꯤ ꯊꯕꯛꯇꯣ ꯑꯗꯨ ꯆꯥꯥꯁꯜꯂꯒ ꯐꯪ ꯑꯦꯅꯔꯖꯤꯗꯣ ꯐꯪꯉ ꯇꯧꯗꯣꯏꯅꯤꯅ
ꯎꯝ
ꯑꯗꯨꯅ ꯑꯗꯨꯃꯥꯏꯅ ꯍꯥꯏꯕꯅꯦ ꯑꯗꯨꯒ ꯅꯨꯡꯗꯥꯡꯗꯨꯗꯗꯤ ꯁ꯭ꯀꯤꯞꯃꯛ ꯇꯧꯗ ꯇꯥꯔꯒꯁꯨ ꯍꯣꯏ ꯏ꯭ꯁꯀꯤꯞ ꯇꯧꯔꯒꯁꯨ ꯅꯨꯡꯗꯤꯟꯗꯒꯨꯝꯕ ꯍꯦꯕꯤ ꯆꯥꯒꯠ ꯇꯥꯔꯗꯤ ꯏꯁꯀꯤꯞ ꯇꯧꯕꯗ ꯀꯩꯁꯨ ꯑꯗꯨꯝ ꯑꯀꯥꯏꯕ ꯂꯩꯇꯦ ꯑꯗꯨꯒ ꯏꯁꯀꯤꯞ ꯇꯧꯔꯣꯏꯒꯦ ꯍꯥꯏ ꯇꯥꯔꯒꯗꯤ ꯂꯥꯏꯠ ꯑꯣꯏꯅ ꯆꯥꯕꯤꯕ ꯑꯗꯨꯒ ꯍꯧꯖꯤꯛꯀꯤ ꯍꯥꯏꯁꯤ ꯇꯨꯝꯕꯒꯤ ꯄꯨꯡꯗꯣ ꯈꯔ ꯋꯥꯠꯂꯤꯉꯥꯏꯗ ꯑꯗꯨꯝ ꯆꯥ ꯇꯥꯥꯔꯒꯗꯤ ꯀꯩꯅꯣ ꯇꯧꯅꯤꯅ ꯆꯥꯕ ꯊꯛꯄꯗ ꯃꯇꯝꯗ ꯆꯥꯡ ꯅꯥꯏꯅ ꯑꯗꯨꯃꯥꯏꯅ ꯆꯥꯎꯅꯗꯤ ꯂꯥꯏꯔꯤꯛꯇꯗꯤ ꯗꯨꯃꯥꯏꯟ ꯏꯕꯅꯦ ꯑꯗꯨ ꯃꯌꯥꯝꯗ ꯑꯗꯨꯝ ꯈꯪꯗꯦ ꯅꯨꯡꯗꯥꯡꯁꯨ ꯆꯥꯛ ꯆꯥꯅꯕ ꯈꯣꯠꯄ ꯑꯗꯨꯝ ꯍꯦꯕꯤ ꯗꯨꯝ ꯆꯥꯥꯁꯟꯕꯅꯤꯅ ꯐꯣꯂꯣꯕꯨꯗꯤ ꯇꯧꯗ꯭ꯔꯦꯀꯣ
ꯎꯝ ꯏꯁꯀꯤꯞꯄꯨꯗꯤ ꯀꯌꯥ ꯇꯧꯒꯟꯗꯦꯗ ꯑꯩꯅ ꯑꯩꯅ ꯕꯨ ꯑꯩꯅ ꯇꯧꯔꯤꯕ ꯃꯅꯨꯡꯗ ꯆꯥꯗꯕꯩ ꯋꯥꯅꯦꯕ ꯑꯗꯨ ꯍꯦꯛ ꯂꯣꯏꯕꯒ ꯆꯥꯛꯁꯦ ꯑꯗꯨꯝ ꯂꯥꯃꯛꯀꯅꯤꯕ
ꯌꯥꯝ ꯆꯥ ꯌꯥꯝ ꯑꯃꯨꯔꯛꯇ ꯌꯥꯝ ꯆꯥꯗꯕ ꯑꯣꯏꯔꯝꯃꯅꯤ
ꯑꯃꯨꯛꯇ ꯍꯣꯏ ꯌꯥꯝ ꯆꯥꯕꯗꯤ ꯑꯣꯏꯗꯦ ꯑꯗꯣ ꯑꯩ ꯆꯥꯕꯨꯗꯤ ꯗꯨꯝ ꯆꯥ ꯂꯩ ꯉꯝꯃꯦꯕ ꯑꯩꯗꯤ ꯗꯨꯝ ꯍꯥꯏꯗꯤ ꯑꯩ ꯆꯥꯛ ꯇꯣꯛꯑꯁꯨꯅꯦ ꯑꯩꯅ ꯀꯩꯅꯣꯝ ꯆꯥꯅꯤꯡꯕ ꯑꯝ ꯂꯩꯔꯗꯤ ꯑꯗꯨꯝ ꯆꯥ ꯂꯩ ꯉꯝꯃꯦꯕ ꯑꯗꯨꯝ ꯅꯣꯏꯕ꯭ꯔꯥꯁꯨ ꯁꯨꯛꯅꯣꯏ ꯅꯣꯏꯗ ꯐꯗꯣ
ꯍꯣꯏ ꯍꯣꯏ ꯃꯤ ꯂꯩꯕꯅꯦ ꯍꯥꯏꯗꯤ ꯆꯥꯛꯇꯣ ꯑꯗꯨꯝ ꯊꯟꯅꯕ ꯆꯥꯕ ꯕꯒꯤ ꯃꯍꯨꯠꯇ ꯑꯃꯨꯛ ꯉꯥꯍꯥꯛ ꯂꯩꯔꯒ ꯑꯃꯨꯛ ꯀꯩꯅꯣꯝ ꯆꯥꯅꯤꯡꯉꯛꯑꯦꯅ ꯑꯗꯨꯝ ꯇꯧꯕꯗꯣ
ꯑ ꯊꯟꯗꯤ ꯊꯜꯂꯤꯅꯦ ꯑꯩꯁꯦ ꯍꯥꯏꯗꯤ ꯆꯥꯕ ꯑꯃꯨꯛ ꯆꯥꯕꯗ ꯌꯥꯝ ꯌꯥꯝ ꯕꯤꯛ ꯃꯤꯜ ꯆꯥꯕ ꯉꯝꯗꯕ ꯍꯥꯏꯇꯥꯥꯔꯦ
ꯍꯣꯏ ꯑꯗꯨꯗꯨ ꯗꯨꯝ ꯐꯩꯌꯦꯅ ꯍꯥꯏꯅꯕꯅꯦ ꯍꯥꯏꯗꯤ ꯆꯥꯕꯗ ꯑꯗꯨꯝ ꯏꯟꯇꯔꯕꯦꯜꯁꯇꯣ ꯌꯥꯝꯅ ꯑꯗꯨꯝ ꯈꯥꯏꯗꯣꯛꯑ ꯆꯥꯕꯅ ꯍꯦꯟꯅ ꯐꯩꯌꯦ ꯌꯥꯝ ꯑꯃꯨꯛꯇ ꯌꯥꯝ ꯆꯥꯁꯟꯕꯗꯨ ꯀꯩꯁꯨ ꯐꯠꯇꯦꯅ ꯍꯥꯏꯗꯤ ꯗꯥꯏꯖꯦꯁ ꯇꯧꯕꯗꯨꯁꯨ ꯋꯥꯏꯔꯛꯇꯣꯏꯅꯦꯅ
ꯑꯥ ꯑꯗꯩ ꯆꯥꯛ ꯃꯔꯨ ꯑꯣꯏꯅ ꯆꯥꯛꯇꯤ ꯌꯥꯝ ꯆꯥꯕ ꯉꯝꯗꯦ ꯑꯗꯣ ꯑꯆꯣꯏꯄꯥꯗꯤ ꯌꯥꯝ ꯆꯥꯕ ꯉꯝꯃꯦ ꯍꯥꯏꯗꯤ ꯑꯈꯣꯏ ꯏꯃꯥꯟꯅꯕ ꯁꯨꯝ ꯑꯩꯈꯣꯏꯅꯒ ꯄꯨꯟꯕꯁꯦ ꯁꯨꯝ ꯀꯅꯣꯝ ꯆꯥꯎꯁꯦ ꯄꯤꯖꯥ ꯆꯥꯎꯖꯦ ꯑꯗꯨ ꯆꯥꯎꯖꯦꯅ ꯆꯠꯄꯖꯦ ꯃꯌꯥꯝꯁꯦ ꯆꯥꯕ ꯉꯝꯗꯦꯕ ꯑꯩꯅꯦꯕ ꯑꯗꯨꯝ ꯆꯥ ꯂꯩ ꯆꯥ ꯂꯩ ꯂꯩꯗꯣꯏ
ꯖꯪ ꯐꯨꯠꯇ ꯌꯥꯝ ꯉꯝꯕ
ꯑ ꯑꯃꯗꯥ ꯌꯥꯝ ꯉꯝꯕ ꯍꯥꯏꯇꯥꯔꯦ ꯗ ꯃꯣꯏ ꯍꯥꯏꯅ‌ꯦ ꯆꯥꯛꯅ ꯆꯥꯗ꯭ꯔꯤꯕ ꯑꯇꯩꯗꯗꯤ ꯅꯪꯅ ꯆꯥꯔꯤꯖ‌ꯦꯅ
ꯑꯥ ꯊꯥꯏꯅ ꯑꯉꯥꯡ ꯃꯆꯥꯒꯤ ꯑꯗꯨꯃꯥꯏꯅ ꯌꯥꯝꯅ ꯑꯗꯨꯝ ꯆꯥꯕꯅꯦ ꯑꯆꯣꯏ ꯑꯄꯥꯗꯅ ꯍꯦꯟꯅ ꯌꯥꯝ ꯆꯥꯕ ꯄꯥꯝꯕ
ꯗꯩ ꯆꯥꯛꯇꯖꯨ ꯑꯗꯨꯝ ꯈꯔ ꯆꯥꯅꯤꯡꯕ ꯅꯨꯃꯤꯠꯇꯗꯤ ꯗꯨꯝ ꯐꯠ ꯑꯁ ꯈꯪꯗꯦ ꯑꯗꯨꯝ ꯇꯞ ꯌꯥꯝ ꯆꯥꯕꯁꯨ ꯑꯗꯨꯝ ꯌꯥꯎꯋꯤ ꯈꯔ ꯆꯥꯅꯤꯡꯉꯗꯤ ꯑꯗꯩ ꯁꯨꯝ ꯑꯦꯛꯁꯥꯏꯖ ꯀꯥ ꯇꯧꯔꯨꯔꯒꯗꯤ ꯆꯥꯏ ꯌꯥꯝꯅ
ꯍꯣꯏ ꯑꯥꯏꯗꯤ ꯑꯗꯨꯝ ꯆꯥꯕ ꯆꯥꯛꯇꯣ ꯍꯧꯖꯤꯛꯀꯥꯟꯕꯨꯗꯤ ꯃꯤ ꯀꯩꯅꯣ ꯖꯤꯝꯒꯨꯝꯕ ꯃꯤ ꯃꯌꯥꯝ ꯖꯤꯝ ꯆꯠꯄꯤꯕ꯭ꯔ‌ꯥ
ꯖꯤꯝ ꯍꯨꯖꯤꯛꯇꯤ ꯆꯠꯇ꯭ꯔꯦ ꯑꯩ ꯃꯔꯛ ꯑꯃꯥ ꯆꯠꯂꯝ ꯍꯨꯖꯤꯛꯇꯤ ꯑꯩ
ꯑꯣ ꯃꯣꯏꯒꯤ ꯖꯤꯝ ꯆꯠꯄ ꯀꯥꯡꯕꯨꯒꯤꯗꯤ ꯆꯥꯛ ꯀꯨꯝꯕꯗꯣ ꯌꯥꯝꯅ ꯃꯦꯖꯔꯒ ꯋꯦꯠꯀ ꯑꯣꯜꯂꯒ ꯌꯥꯝ ꯆꯥꯅꯩꯗꯅ
ꯑꯥꯎ
ꯃꯣꯏꯒꯤꯗꯤꯛ ꯆꯥꯛꯀꯗꯣ ꯈꯪꯉ‌ꯦ ꯌꯥꯝ ꯃꯣꯏꯒꯤꯗꯤ ꯃꯤꯜꯁꯇꯣ ꯌꯥꯝꯅ ꯀ‌ꯦꯅꯣ ꯑꯣꯏꯕꯅꯦꯕ ꯑꯥ ꯀꯩ ꯍꯥꯏꯅꯤ ꯌꯥꯝ ꯀ꯭ꯌꯨꯔꯦꯇꯦꯠ ꯑꯣꯏꯔꯒ ꯁꯦꯝꯃꯅꯦꯕ ꯃꯣꯏ ꯃꯤꯜꯗꯣ ꯑꯗꯨꯅ ꯃꯣꯏꯒꯗꯤ ꯃꯥꯅꯗ꯭ꯔꯦꯅ ꯈꯣꯏ ꯅꯣꯔꯃꯦꯜ ꯖꯤꯝꯒꯨꯝꯕ ꯆꯠꯇꯕ ꯑꯗꯨꯝ ꯅ‌ꯣꯠ ꯅꯨꯡꯇꯤꯒꯤ ꯆꯥꯛ ꯆꯥꯕ ꯀꯥꯡꯕꯨꯒꯗꯤ
ꯑꯗꯨꯒ ꯗꯥꯏꯠ ꯀꯩꯀꯥꯗꯨꯁꯨ ꯌꯥꯝ ꯈꯦꯠꯅꯕꯅꯤꯗ
ꯎꯝ ꯐꯅ ‌ꯍꯥꯏ ꯖꯤꯝ ꯆꯂꯛ ꯀꯥꯟꯗꯗꯤ ꯑꯩꯖꯨ ꯆꯥꯗ ꯌꯥꯗꯝ ꯅꯤꯅ ꯑꯩꯗ‌ꯣ ꯌ‌ꯦꯡꯉ ꯌꯦꯡꯉ ꯆꯥꯔ ꯑꯦꯕ ꯑꯩꯅ ꯔꯨꯀ꯭ꯋꯥꯃꯦꯟꯗ ꯑꯩ ꯄ꯭ꯔ‌ꯣꯇꯤꯟ ꯑꯣꯏꯔ ꯀꯥꯔꯕꯣꯍꯥꯏꯗ꯭ꯔꯦꯗ ꯑꯣꯏ ꯑꯗꯨ ꯑꯟꯗ ꯑꯩ ꯈꯟꯇꯣꯑꯒ ꯆꯥꯔꯑ‌ꯦꯕ ꯑꯗꯥꯏꯟ ꯆꯥꯔꯒꯗꯤ ꯍꯛꯆꯥꯡꯖꯨ ꯑꯗꯨꯝ ꯐꯔ‌ꯦ
ꯑ‌‌ꯣ ꯑꯗꯨꯅ ꯍꯥꯏꯖ‌ꯦ ꯃꯣꯏ ꯆꯥꯕꯅ‌ꯦ ꯃꯣꯏꯗꯤ ꯍꯛꯆꯥꯡꯗ ꯑꯗꯨꯝ ꯐꯔꯛꯅꯕ ꯆꯥꯔꯛꯄ ꯃꯣꯏꯗꯤ ꯌꯥꯝ ꯈꯦꯠꯅ ꯒꯔ‌ꯦꯗꯅ ꯑꯈꯣꯏ ꯅꯨꯡꯇꯤꯒꯤ ꯆꯥꯕ ꯆꯥꯛ ꯌꯦꯟꯁꯥꯡꯗꯨꯒꯗꯤ
ꯎꯝ ꯑꯩꯖꯨ ꯑꯗꯨꯃꯥꯏꯟ ꯆꯠꯂꯒꯗꯤ ꯍꯥꯏꯗꯤ ꯑꯥ ꯖꯤꯝ ꯑꯃꯥ ꯆꯠꯂꯤ ꯍꯛꯆꯥꯡ ꯐꯠꯇ ꯌꯥꯗꯦꯕ ꯍꯥꯏꯕ ꯄꯣꯠꯇꯨꯗ ꯑꯩꯖꯨ ꯁꯨꯅꯕ ꯆꯥꯏꯕ ꯚ‌‌ꯦꯇꯥꯃꯤꯟꯁꯇꯩ ꯀꯩꯗꯩ ꯂ‌ꯣꯏ ꯁꯨ ꯀꯨꯏꯅ ꯃꯅꯥ ꯃꯁꯤꯡꯗꯒꯤ ꯐꯥꯏꯕꯔꯗꯒꯤ ꯂꯣꯏ ꯁꯨꯅꯕꯛ ꯆꯥꯏꯌꯦꯕ ꯑꯗꯥꯏꯟ ꯆꯥꯔꯒꯗꯤ ꯑꯗꯨꯝ ꯐꯕꯖꯥꯠꯅꯤꯗ ꯍꯛꯆꯥꯡꯁꯦ ꯑꯗꯨꯒ ꯈꯔ ꯊꯧꯋ‌ꯣꯏ ꯈꯔ ꯈꯔ ꯊꯧꯑꯣꯏꯗ꯭ꯔꯒꯅ ꯑꯃꯨꯛ ꯍꯛꯆꯥꯡ ꯁꯣꯛꯄ
ꯍꯣꯏ ꯑꯗꯨ ꯅꯣꯡꯃꯗ ꯑꯗꯨꯝ ꯆꯤꯠ ꯃꯤꯜꯁꯀ ꯇꯧꯔ ꯃꯣꯏ ꯑꯩ ꯈꯪꯗꯦ ꯌꯥꯝ ꯑꯦ ꯅꯨ ꯆꯥ ꯇꯥꯔꯁꯨ ꯌꯥꯝ ꯅꯨꯃꯤꯠꯀꯗꯣ ꯈꯥꯏꯗꯣꯑꯒ ꯆꯥꯕꯅꯦ ꯊꯥꯎ ꯊꯨꯝ ꯆꯥꯕꯒꯤ ꯑꯗꯨ ꯅꯠꯇ ꯇꯥꯔꯒꯗꯤ ꯖꯤꯝ ꯆꯥꯔꯤ ꯀꯥꯏꯅꯒ ꯑꯗꯨꯝ ꯆꯥꯛ ꯆꯥꯅꯕꯗ ꯗꯨꯝ ꯖꯤꯝ ꯆꯠꯄ ꯃꯤ ꯒꯩꯗꯣ ꯗꯨꯝ ꯈꯩ ꯍꯥꯏꯅꯤ ꯌꯥꯝ ꯀꯟꯇ꯭ꯔꯣꯜ ꯇꯧꯔꯒ ꯆꯥꯕꯅꯦꯕ ꯃꯣꯏꯒꯩꯗꯣ
ꯍꯣꯏ ꯀꯟꯇ꯭ꯔꯣꯜꯒ ꯑꯩꯒꯤꯗꯤ ꯀꯟꯇ꯭ꯔꯣꯜꯒ ꯀ‌ꯌ‌ꯦꯝ ꯇꯧꯗ꯭ꯔꯦꯗ ꯑꯩꯗꯤ ꯆꯥꯔꯤꯒꯩ ꯌꯥꯏ ꯂꯣꯏ ꯆꯥꯔꯦ ꯇ꯭ꯔꯦꯅꯔꯅꯖꯨ ꯆꯥꯔꯤꯒꯩ ꯌꯥꯏ ꯅꯪꯗꯤ ꯆꯥꯋ‌ꯣꯅ
ꯍꯣꯏ ꯆꯥꯕ ꯊꯛꯄꯕꯨ ꯌꯥꯔꯤꯗ‌ꯣ ꯐꯩꯗ ꯑꯦꯄꯤꯇꯥꯏꯠ ꯂꯩꯔꯛ ꯇꯕ ꯑꯗꯨꯝ ꯃꯤꯖꯨ ꯌꯥꯎꯔꯛꯄꯅꯦ ꯑꯩꯗꯤ ꯆꯥꯅꯤꯡ ꯊꯛꯅꯤꯡꯗꯕ ꯗꯨꯝ ꯆꯥꯁꯜꯂꯣ ꯀꯥꯏꯅ ꯑꯗꯨꯝ ꯍꯥꯏꯔꯒ ꯃꯤꯅꯗꯤ ꯆꯥꯅꯤꯡꯗꯤ ꯆꯥꯅꯤꯡꯗ꯭ꯔꯒ ꯃꯤꯅ ꯆꯥꯁꯜꯂꯣꯅ ꯍꯥꯏꯔꯛꯄꯗꯣ
ꯐꯥꯎꯗꯤ ꯐꯥꯎꯋ‌ꯦ ꯑꯗꯒꯤ ꯑꯃꯨꯛꯁꯨ ꯑꯩꯅ ꯇ‌ꯧꯏꯖꯤꯅ ꯑꯃꯨꯛ ꯖꯤꯝ ꯁꯥꯅꯔꯦ ꯍꯥꯏꯗꯅ ꯑꯥ ꯃꯤꯖ‌ꯦ ꯐꯦꯠ ꯀ ꯃꯁꯜ ꯒ ꯄꯨꯂꯞ ꯎꯝ ꯎꯝ ꯑꯥ ꯆꯥꯎꯈꯠ ꯃꯤꯅꯔꯛꯄ ꯂꯩ ꯑꯩ ꯅꯪ ꯇꯧꯏꯖꯤꯅ ꯐꯦꯠꯁꯦ ꯁꯨꯛꯌꯥꯥꯎ ꯌꯥꯎꯗꯕꯤꯗ ꯃꯁꯜꯗ ꯑꯗꯨꯝ ꯆꯥꯎꯔꯛꯇꯣꯏꯅꯦꯕ
ꯑꯗꯨꯅꯤ ꯀꯩꯅꯣ ꯃꯤ ꯍꯧꯖꯤꯛ ꯀꯩꯅꯣꯒ ꯐꯨꯠꯕꯣꯂꯔꯅꯒ ꯃꯣꯏ ꯄꯥꯞ ꯄꯥꯝ ꯃꯣꯏ ꯃꯁꯜ ꯃꯥꯥꯁꯅ ꯍꯦꯟꯅ ꯌꯥꯝꯃꯦ ꯐꯦꯠ ꯖꯤꯌ‌ꯣ ꯖꯤꯌ‌ꯣ ꯃꯛ ꯅꯠꯇꯔꯖꯨ ꯕꯦꯔꯤ ꯃꯤꯅꯤꯃꯜ ꯑꯦꯃꯥꯎꯟꯗ ꯂꯩꯕꯗꯨ ꯅꯠ ꯑꯥ
ꯑꯗꯨꯃꯥꯏꯅ ꯑꯗꯨ ꯑꯩꯒꯤ ꯑꯣꯏꯅ ꯑꯩꯒꯤ ꯕꯤꯅꯤꯐꯤꯠ ꯍꯥꯏꯔꯒꯗꯤ ꯑꯗꯨꯅꯦꯕ ꯑꯩꯒꯤꯗꯤ ꯆꯥꯅꯤꯡꯕꯁꯨ ꯑꯗꯨꯝ ꯆꯥꯕ ꯑꯗꯨꯒ ꯑꯗꯨꯒ ꯃꯁꯜ ꯃꯥꯁꯇ ꯑꯗꯨꯝ ꯂꯥꯛꯄꯗꯣ ꯑꯗꯩ ꯆꯥꯎꯈꯠꯄꯁꯨ ꯌꯥꯝ ꯊꯨꯏꯕ ꯑꯩꯗꯤ ꯏꯝꯄ꯭ꯔꯨꯚꯃꯦꯟ ꯌꯥꯝ ꯊꯨꯕ ꯍꯥꯏꯇꯥꯔꯦ ꯏꯁꯥꯁꯦ
ꯑꯗꯨꯒꯤꯗꯨꯗꯤꯅꯦ ꯍꯥꯏꯁꯦ ꯈꯤꯇꯪ ꯁꯥꯟꯅꯕꯗ ꯌꯥꯝꯅ ꯑꯗꯨꯃꯥꯏꯅ ꯏꯝꯄ꯭ꯔꯨꯚꯃꯦꯟ ꯂꯩꯗꯣ ꯐꯔꯤꯅꯦ ꯍꯥꯏꯗꯤ ꯃꯤꯗꯣ ꯌꯥꯝ ꯃꯇꯝ ꯆꯪꯅ ꯁꯥꯟꯅꯔꯒ ꯐꯣꯔꯝꯗꯣ ꯇꯥꯔꯛꯄ ꯃꯤꯁꯨ ꯂꯩꯀꯣ